ꯇꯥꯕ꯭ꯔꯥ
ꯇꯥꯏꯌꯦ
ꯅꯦꯠꯋ‍꯭ꯥꯔꯛꯁꯦ ꯅꯨꯡꯉꯥꯏꯇꯕꯗꯨ ꯅꯪꯉꯣꯟꯗꯒꯤꯔ ꯑꯩꯉꯣꯟꯗꯒꯤꯔ
ꯇꯥꯗꯕ꯭ꯔꯥ
ꯇꯥꯔꯦ
ꯎꯝ ꯅꯦꯠꯋꯥ꯭ꯔꯛ ꯈꯔ ꯅꯨꯡꯉꯥꯏꯇꯕꯩ ꯑꯣꯏꯔꯝꯅꯤ ꯆꯞꯇꯦ ꯍꯣꯏ
ꯀꯩ ꯍꯦꯟꯖꯥꯡ ꯆꯥꯔꯒꯦ
ꯉꯁꯤꯁꯦ ꯎꯝ ꯀꯩꯅꯣ ꯑꯥ ꯀꯥꯡꯁꯣꯏ ꯆꯥꯏꯌꯦ
ꯀꯅꯥꯅ ꯊꯣꯡꯕ
ꯑꯩꯅ ꯉꯁꯤ ꯉꯁꯤ ꯑꯩ ꯍꯧꯒꯠꯄꯗꯣ ꯄꯨꯡ ꯃꯔꯤꯗ ꯍꯧꯒꯠꯄꯅꯦ ꯑꯩ
ꯍꯁ ꯑꯗꯨꯗꯤ ꯃꯧ ꯃꯥꯜꯂꯦꯅꯦ ꯑꯩꯉꯣꯟꯗꯒꯤ ꯍꯦꯜꯂꯦꯅꯦ ꯑꯩꯗꯤ ꯄꯨꯡ ꯇꯔꯨꯛꯇ ꯍꯧꯒꯠꯄꯅꯦ ꯉꯁꯤ
ꯂꯣꯏꯔꯦ ꯑꯩ ꯆꯥꯛ ꯍꯤꯟꯖꯥꯡ ꯊꯣꯡꯕ ꯂꯣꯏꯔꯦꯀꯣ ꯑꯗꯨꯗ
ꯑꯥꯏ ꯆꯥꯛꯁꯨ ꯊꯣꯡꯗꯦ ꯑꯩꯗꯤ ꯉꯁꯤ
ꯅꯨꯡꯉꯥꯏꯔꯦ
ꯑꯩꯈꯣꯏꯗꯤ ꯑꯁ ꯍꯋꯥꯏꯊꯔꯥ ꯆꯥꯏꯌꯦ
ꯍꯥꯎꯕꯅꯦ ꯑꯗꯨꯁꯨ ꯐꯖꯅ ꯊꯣꯡꯕꯤꯔꯗꯤ
ꯑꯧ ꯍꯥꯎꯋꯦꯅ ꯊꯣꯡꯕ ꯍꯩꯕꯒꯤ ꯏꯅꯦꯝꯕꯣꯛ ꯆꯥꯛ ꯊꯣꯡꯕ ꯍꯩꯕꯅꯦ ꯑꯦ ꯏꯟꯖꯥꯡ ꯊꯣꯡꯕ ꯍꯩꯕꯅꯦꯕ
ꯑꯣꯑ ꯑ
ꯀꯔꯤ ꯆꯥꯕ꯭ꯔꯥꯅꯦ ꯉꯝ ꯉꯝ ꯉꯝ ꯇꯧꯋꯤꯅꯦ ꯅꯣꯛꯀꯅꯨꯍꯦ ꯑꯁ ꯍꯩꯅꯧꯁꯨ ꯄꯤꯔꯛꯑꯣ ꯍꯥꯏꯔꯒ ꯄꯤꯔꯛꯇꯦ ꯑꯃꯨꯐꯥꯎ ꯄꯤꯔꯛꯇꯦ ꯍꯧꯖꯤꯛ ꯇꯥꯏꯍꯦ ꯅꯪꯒꯤ ꯅꯪꯒꯤ ꯋꯥꯉꯥꯡ ꯅꯪꯒꯤ ꯋꯥꯉꯥꯡꯗꯣ ꯈꯪꯉꯦꯕ ꯀꯩꯅꯣꯃ ꯆꯥꯔꯝꯅꯤꯅ
ꯋꯥ
ꯑꯣ ꯀꯅꯥꯈꯣꯏ ꯅꯣꯏ ꯅꯣꯏꯒꯤꯔꯥ
ꯏꯆꯦ ꯏꯆꯦꯒꯤ ꯌꯨꯝꯗ ꯂꯩꯕꯅꯦ ꯏꯆꯦꯒꯤ ꯌꯨꯝꯗ ꯂꯩꯕꯅꯦꯕ
ꯑꯁ ꯅꯆꯦꯒꯤ ꯌꯨꯝꯗ ꯑꯃꯨꯛ ꯂꯥꯛꯈ꯭ꯔꯕꯣ
ꯎꯝ ꯉꯁꯥꯏꯅ ꯂꯥꯛꯕꯅꯦ ꯀꯩꯅꯣ ꯑꯩꯒꯤ ꯌꯨꯝꯗ ꯂꯩꯕ ꯉꯝꯗꯦ
ꯅꯪꯒꯤ ꯌꯨꯝ
ꯏꯆꯦꯒꯤ ꯌꯨꯝꯗ
ꯂꯩꯕ ꯐꯥꯒꯤ ꯐꯥꯒꯤ ꯇꯧꯕꯅꯤꯗ
ꯏꯆꯤꯛ ꯆꯤꯛꯑꯦꯕ ꯀꯅꯥꯁꯨ ꯂꯩꯇꯕꯒꯤ
ꯑꯣ ꯅꯪꯗꯤ ꯏꯆꯦꯗꯤ ꯌꯨꯝꯗ ꯂꯥꯛꯑꯒ ꯀꯔꯤ ꯇꯧꯕ ꯑꯗꯨꯝ ꯍꯩꯅꯧ ꯆꯥꯔꯒ ꯂꯩꯕ
ꯑꯗꯨꯝ ꯐꯝꯃ ꯂꯩꯕꯅꯦ ꯀꯩꯅꯣ ꯃꯥꯕꯨ ꯌꯦꯡꯉꯒ ꯋꯥꯊꯤ ꯇꯧꯔꯒ ꯂꯩꯕꯅꯦ
ꯑꯥ ꯏꯆꯦꯗꯣ ꯐꯖꯕꯒꯤ ꯑꯗꯨꯝ ꯌꯦꯡꯉꯒ ꯂꯩꯕ ꯃꯥꯜꯂꯦ ꯅꯪ
ꯌꯨꯝꯗ ꯍꯟꯗ꯭ꯔꯤꯕ꯭ꯔꯣ ꯅꯪ ꯍꯜꯂꯣ
ꯍꯩꯅꯧ
ꯁꯤꯅ ꯌꯨꯝꯗ ꯍꯟꯗ꯭ꯔꯤꯕ꯭ꯔꯣ ꯍꯥꯏꯕ
ꯅꯦꯠꯋꯥꯛꯁꯦ ꯑꯃꯨꯛ ꯆꯠꯂꯔꯒ ꯂꯩꯔꯦꯍꯦ ꯑꯩꯉꯣꯟꯗꯒꯤꯔꯥ
ꯑꯩꯒꯤꯔꯣ ꯑꯩꯒꯤꯗꯤ ꯐꯩꯌꯦ ꯍꯧꯖꯤꯛ ꯅꯪꯒꯤ ꯃꯈꯣꯟꯅꯦ ꯇꯥꯗꯕꯗꯣ
ꯑꯣ ꯑꯣ ꯍꯧꯖꯤꯛꯇꯤ ꯇꯥꯕ꯭ꯔꯥ
ꯎꯝ ꯇꯥꯏꯌꯦ
ꯎꯝ ꯑꯩ ꯑꯩꯒꯤ ꯄꯣꯖꯤꯁꯟ ꯆꯦꯟꯖ ꯇꯧꯕꯒꯤꯅꯦ ꯍꯟꯗ꯭ꯔꯤꯗ ꯑꯁ ꯄꯣꯊꯥꯔꯤꯌꯦ ꯍꯧꯖꯤꯛ ꯀꯔꯤ ꯀꯃꯥꯏꯅ ꯑꯁ ꯌꯨꯝꯗ ꯍꯦꯛ ꯍꯜꯂꯗꯤ ꯋꯥꯔꯅꯤꯌꯦ ꯅꯪꯁꯨ ꯋꯥꯍꯟꯅꯤꯡꯕ ꯃꯥꯜꯂꯦꯍꯦ
ꯊꯨꯅ ꯆꯠꯂꯨ ꯍꯥꯏꯕꯅꯦ ꯌꯨꯝꯗ ꯅꯨꯡꯉꯥꯏꯕ ꯅꯨꯡꯉꯥꯏ ꯑꯗꯨ ꯋꯥꯍꯟꯅꯤꯡꯉꯦ ꯑꯗꯨ ꯌꯨꯝꯗ ꯊꯨꯅ ꯍꯜꯂꯣꯅ ꯑꯗꯨ ꯅꯨꯡꯉꯥꯏꯅ ꯂꯩꯕꯅ ꯐꯠꯇ꯭ꯔꯣ ꯑ
ꯄꯣꯊꯈꯤꯒꯦ ꯍꯥꯏꯕꯅꯤꯗ ꯃꯤꯅꯤꯠ ꯑꯅꯤ ꯑꯍꯨꯝ ꯄꯣꯊꯥꯔꯗꯤ ꯑꯃꯨꯛ ꯀꯨꯝꯗꯣꯏꯅꯤ ꯅꯪꯁꯦ ꯑꯩꯅ ꯒꯣꯜ ꯇꯧꯕ ꯈꯨꯗꯤꯡꯗ ꯅꯪꯕꯨ ꯄꯥꯎ ꯐꯧꯅꯕ ꯃꯇꯝꯗ ꯑꯁ ꯏꯅꯥꯔꯖꯤ ꯌꯥꯎꯗ꯭ꯔꯦ ꯏꯅꯥꯔꯖꯤ ꯌꯥꯎꯗ꯭ꯔꯦꯅ ꯑꯗꯨꯝ ꯉꯥꯏꯔꯒ ꯂꯩꯔꯦ ꯅꯪꯗꯣ
ꯍꯧꯖꯤꯛ ꯀꯥꯟꯁꯦ ꯑꯁ ꯑꯩꯒꯤ ꯋꯥꯁꯨ ꯑꯩꯒꯤ ꯋꯥꯉꯥꯡ ꯁꯉꯥꯡꯗꯣ ꯏꯅꯥꯔꯖꯤ ꯈꯛꯇ ꯆꯠꯂꯦ ꯑꯗꯨꯕꯨ ꯑꯗꯨꯕꯨ ꯑꯗꯨꯝ ꯢꯅꯥꯔꯖꯤ ꯌꯥꯎꯗ꯭ꯔꯦ
ꯆꯥꯛ ꯆꯥꯛ ꯆꯥꯗꯕꯒꯤ ꯑꯣꯢꯔꯝꯅꯤ
ꯑꯦꯁ ꯆꯥꯛꯇꯤ ꯐꯖꯅ ꯆꯥꯕꯅꯤꯍꯦ ꯑꯁ ꯀꯩꯅꯣ ꯑꯩꯅ ꯊꯣꯡꯕꯤꯕꯒꯤꯀꯣ ꯑꯁ ꯆꯥ ꯀ ꯆꯥꯅꯤꯡꯗ꯭ꯔꯦꯗ
ꯌꯥꯔꯦ ꯑꯣ ꯅꯪ ꯊꯣꯡꯕꯤꯕꯒꯤ ꯍꯧꯖꯤꯛꯀꯥꯟꯗꯤ ꯍꯥꯎꯇ꯭ꯔꯦ ꯍꯥꯢꯕ꯭ꯔꯥ
ꯆꯥꯅꯤꯡꯗꯨꯕ ꯃꯍꯥꯎꯗꯣ ꯇꯣꯡꯉꯥꯜꯂꯦꯕ
ꯏꯕꯥꯅꯤꯖꯤ ꯌꯥꯝ ꯅꯣꯛꯒꯟꯕꯒꯤꯀꯣ ꯌꯥꯗ꯭ꯔꯦ ꯃꯤꯕꯨ ꯑ ꯎꯝ ꯑ ꯑꯩꯈꯣꯢ ꯑ ꯀꯩꯅꯣ ꯑꯟ ꯇꯤꯍꯣꯢꯕꯨ ꯑꯗꯨꯝ ꯋꯥꯔꯤ ꯁꯥꯔꯗꯤ ꯑꯩꯁꯨ ꯌꯥꯝ ꯅꯣꯒꯜꯂꯦꯕ ꯑꯗꯨꯒꯤ ꯌꯥꯝ ꯅꯒꯜꯂꯤꯍꯦ ꯅꯣꯛꯐꯠ ꯅꯣꯛꯐꯗꯦ ꯍꯥꯢꯅꯤꯀꯣ ꯅꯃꯤꯡ ꯅꯤꯛꯅꯦꯝ ꯊꯣꯜꯂꯒꯦ ꯍꯥꯢꯌꯦ ꯑꯩꯉꯣꯟꯗ ꯑꯩꯅ ꯍꯦꯔꯁꯨ ꯁꯤ ꯁꯤꯃꯛꯗꯤ ꯍꯥꯢꯒꯅꯨ ꯍꯥꯢꯕ ꯑꯩ ꯇꯜꯂꯤ ꯏꯀꯥꯢꯖꯩꯀꯣ ꯑꯁ ꯃꯁꯤꯃꯛꯀꯤ ꯍꯥꯢꯒꯅꯣ ꯍꯥꯢꯕꯅꯦ ꯏꯕꯥꯅꯤꯖꯦ ꯗꯨꯝ ꯅꯣꯒꯟꯕꯒꯤꯀꯣ ꯃꯤꯅ ꯑꯁ ꯀꯩꯅꯣ ꯍꯥꯢꯕꯅꯦ ꯏꯆꯤ ꯐꯧ ꯍꯥꯢꯕꯅꯦ ꯀꯩꯅꯣ ꯅꯪꯗꯤ ꯋꯥ ꯉꯥꯡꯕ ꯈꯨꯗꯤꯡ ꯅꯣꯛꯑꯦ ꯍꯥꯢꯌꯦ ꯑꯩꯕꯨ ꯀꯣ
ꯑꯗꯨꯅ ꯐꯠꯇ꯭ꯔꯣ ꯍꯥꯢꯌꯣ
ꯁꯥꯥꯅꯤ ꯍꯥꯢꯔꯕꯅꯦ ꯑꯩꯅ ꯏꯕꯥꯅꯤ ꯈꯛꯇ ꯑꯣꯢꯔꯝꯅꯤ ꯅꯣꯛꯒꯟꯕꯁꯦ
ꯑꯁꯦꯡꯕ ꯑꯁꯦꯡꯕꯗꯤ ꯑꯩꯕꯨꯁꯨ ꯍꯥꯢꯌꯦꯕ ꯃꯤꯅꯀꯣ ꯑꯁ ꯑꯗꯨꯝ ꯋꯥ ꯉꯥꯡꯕꯗꯣ ꯑꯗꯨꯨꯝ ꯅꯣꯛꯈ꯭ꯔꯒ ꯂꯩꯌꯦ ꯍꯥꯢꯌꯦ
ꯏꯕꯅꯤ ꯆꯞ ꯃꯥꯟꯅꯔꯦ ꯑꯗꯣ
ꯑꯣ ꯁꯨꯔꯨꯗꯤ ꯅꯣꯛꯄꯅ ꯐꯠꯇ꯭ꯔꯣ ꯑꯩꯅ ꯍꯥꯢꯕ ꯑꯗꯨꯁꯨ ꯆꯨꯝꯃꯤ ꯍꯥꯢꯌꯦ
ꯍꯨꯝ ꯍꯨꯝ ꯑꯩ ꯅꯪꯒ ꯋꯥꯔꯤ ꯁꯥꯔꯗꯤꯀꯣ ꯈꯔ ꯅꯣꯛ ꯅꯣꯛꯇꯕꯅꯦ ꯃꯤꯒ ꯃꯤꯒ ꯋꯥꯔꯤ ꯁꯥꯗꯤ ꯑꯩ ꯌꯥꯝ ꯅꯣꯛꯄꯅꯤꯍꯦ ꯍꯧꯖꯤꯛꯅ ꯅꯪꯅ ꯈꯔ ꯍꯦꯜꯂꯦ ꯅꯣꯛꯄ ꯑꯩ ꯃꯤꯃꯣ ꯃꯤꯉꯣꯟꯗ ꯋꯥꯔꯤ ꯁꯥꯔꯗꯤꯀꯣ ꯑꯩ ꯌꯥꯝ ꯅꯣꯛꯄ
ꯈꯪꯗ꯭ꯔꯦ ꯀꯅꯥꯅꯔ ꯅꯪꯅ ꯑꯣꯢꯔꯝ ꯅꯤ ꯀꯅꯣꯍꯜꯂꯤꯅꯦ ꯑꯩꯕꯨ
ꯇꯥꯢꯁꯤꯟ ꯇꯥꯢꯁꯤꯜꯂꯛꯑꯦ ꯍꯧꯖꯤꯛ
ꯑꯩ ꯅꯣꯛꯅꯤꯡꯗꯦ ꯍꯥꯢꯕꯅꯦꯕ ꯃꯥ ꯅꯪꯅ ꯅꯣꯛꯍ ꯍꯟꯕꯅꯦꯕ
ꯌꯥꯔꯦ ꯏꯕꯥꯅꯤꯖꯦ ꯆꯞ ꯃꯅꯕ ꯃꯥꯜꯂꯦ ꯑꯩ ꯑꯩꯗꯤ ꯅꯣꯛꯅꯤꯡꯗꯦ ꯀꯔꯤꯁꯨ ꯅꯣꯛꯅꯤꯡꯗꯦ
ꯎꯝ
ꯉꯔꯥꯡꯗꯣ ꯉꯔꯥꯡ ꯅꯨꯡꯗꯥꯡꯗꯣ ꯑꯁ ꯀꯔꯤꯌꯦ
ꯍꯥꯢꯌꯣ ꯅꯍꯥꯟꯗꯣ ꯑꯗꯨꯝ ꯅꯣꯑ ꯅꯣꯑ ꯂꯩꯌꯦꯕ ꯑꯩ ꯎꯝ
ꯉꯔꯥꯡ ꯅꯨꯡꯗꯥꯡꯗꯣ
ꯅꯨꯡꯗꯥꯡ ꯀꯔꯤꯗꯧꯔꯦ ꯑꯣ
ꯀꯩꯅꯣꯅꯦ ꯍꯣꯢ ꯂꯩꯇꯕꯒꯤ ꯅꯣꯢꯒꯤ ꯏꯆꯦ ꯑꯦ ꯁꯤꯒꯤ ꯂꯝꯕꯤ ꯀꯩꯅꯣ ꯁꯣꯔꯣꯛ ꯁꯔꯣꯛꯇꯀꯣ
ꯎꯝ
ꯍꯜꯂꯣ ꯆꯞꯄ꯭ꯔꯣ ꯅꯦꯋ꯭ꯔꯛ ꯆꯞꯄ꯭ꯔꯣ ꯅꯨꯡꯗꯥꯡꯗ ꯊꯩꯔꯀꯥꯟꯗ ꯀꯩꯅꯣ ꯂꯝꯕꯤꯗ ꯂꯝꯕꯤꯗ ꯂꯥꯛꯔꯒ ꯂꯦꯞꯔꯒ ꯐꯣꯟ ꯌꯦꯡꯕꯅꯤ ꯗꯥ
ꯑꯩꯈꯣꯏ ꯏꯆꯦꯔꯣ
ꯇꯧꯕ ꯉꯝꯃꯦ ꯑꯩ ꯍꯥꯏꯕ ꯉꯔꯥꯡꯗꯣ ꯌꯥꯝ ꯊꯦꯡꯈ꯭ꯔꯦ ꯑꯗꯨꯁꯨ ꯎꯝ
ꯆꯠꯄ ꯌꯥꯏꯅ ꯊꯦꯡꯈ꯭ꯔꯁꯨ ꯋꯛꯀꯤꯡ ꯑꯗꯨꯝ ꯆꯠꯄ ꯌꯥꯏꯅ ꯌꯥꯝ ꯊꯦꯡꯉꯁꯨ ꯀꯤꯅꯤꯡꯉꯥꯏ ꯂꯩꯇꯦꯍꯦ ꯂꯩ ꯁꯥꯕꯤ ꯑꯍꯟ ꯑꯍꯟ ꯑꯍꯟ ꯑꯣꯏꯈ꯭ꯔꯕꯅꯤꯅ ꯍꯧꯖꯤꯛꯇꯤ ꯂꯩꯁꯥꯕꯤ ꯑꯍꯟ ꯑꯣꯏꯈ꯭ꯔꯕꯅꯤꯅ ꯀꯅꯥꯅ ꯐꯥꯗꯣꯏꯅꯣ ꯍꯧꯖꯤꯛ
ꯀꯅꯥꯁꯨ ꯆꯠꯇꯦ ꯍꯥꯏꯕꯅꯦ ꯃꯤ ꯀꯅꯥꯁꯨ ꯆꯠꯇꯦ ꯍꯥꯏꯕꯅꯦ ꯂꯝꯕꯤꯗ
ꯄꯨꯡ ꯄꯨꯡ ꯀꯌꯥꯗ
ꯀꯥꯎꯁꯨ ꯀꯥꯎꯈ꯭ꯔꯦꯗ ꯇꯥ ꯑꯥ ꯇꯔꯥ ꯇꯔꯥ ꯑꯣꯏꯔꯝꯒꯅꯤ ꯄꯨꯡ ꯇꯔꯥ ꯑꯣꯏꯔꯝꯒꯅꯤ
ꯀ꯭ꯔꯤꯁꯨ ꯀꯤꯅꯤꯡꯉꯥꯏ ꯂꯩꯇꯦꯗ ꯑꯩ ꯑꯩ ꯐꯥꯎ ꯑꯗꯨꯝ ꯊꯣꯛꯂꯛꯀꯅꯤ ꯅꯦꯠꯋ꯭ꯔꯛ ꯂꯩꯇ꯭ꯔꯗꯤ
ꯅꯣꯛꯅꯤꯡꯕꯒꯤꯔꯥ ꯑꯗꯨꯗꯤ
ꯅꯣꯛꯅꯤꯡꯇꯦ ꯅꯣꯡꯅꯤꯡꯗꯕꯒꯤ ꯅꯣꯛꯄꯅꯤꯗ
ꯌꯥꯔꯦꯀꯣ ꯌꯥꯔꯦꯀꯣ
ꯄꯨꯡ ꯀꯌꯥꯗ ꯍꯟꯒꯦꯔꯣ
ꯑꯁ ꯈꯪꯗꯦ ꯍꯟꯅꯤꯡꯉꯥꯏꯁꯨ ꯑꯃꯨꯛ ꯇꯟꯕ ꯇꯥꯕ꯭ꯔꯥ
ꯎꯝ
ꯇꯥꯕ꯭ꯔꯣ
ꯇꯥꯏ ꯍꯥꯏꯕ
ꯈꯪꯗꯦ ꯑꯁ ꯅꯦꯠꯋ꯭ꯔꯛꯁꯦ ꯅꯨꯡꯉꯥꯏꯇ꯭ꯔꯦꯍꯦ ꯑꯩꯈꯣꯏ ꯈꯨꯟꯁꯦ ꯊꯨꯅ ꯍꯜꯂ ꯁꯨ ꯑꯗꯨꯗ ꯅꯦꯋ꯭ꯔꯛ
ꯅꯨꯡꯉꯥꯏꯕꯅꯤ ꯑꯗꯨ ꯑꯁꯤꯗ ꯅꯦꯋ꯭ꯔꯛ ꯐꯕꯅꯤ ꯑꯩꯅ ꯂꯦꯞꯄꯗꯣ
ꯑꯣ ꯉꯁꯤꯗꯤ ꯑꯗꯨꯝ ꯂꯩꯗꯣꯏꯔꯥ ꯅꯣꯏ ꯆꯦꯆꯦ ꯈꯣꯏꯗ ꯇꯥꯕ꯭ꯔꯣ ꯑꯁ ꯌꯥꯝ ꯇꯞꯅ ꯈꯨꯝꯃꯦ ꯑꯁꯤ ꯅꯨꯄꯤꯁꯦ ꯀꯔꯤꯔꯥ ꯑꯩꯗꯤ ꯅꯦꯠꯋ꯭ꯔꯛ ꯆꯞꯄꯅꯤꯅ ꯈꯟꯕ ꯅꯪꯅ ꯇꯞꯅ ꯈꯨꯝꯕꯗꯣ
ꯊꯨꯅ ꯅꯪꯅ ꯍꯥꯏꯕ ꯂꯣꯏꯗ꯭ꯔꯤꯉꯩꯗ ꯍꯥꯏꯔꯛꯑꯣ ꯍꯥꯏꯕ꯭ꯔꯣ
ꯐꯒꯤ ꯉꯥꯡꯕꯅꯤꯗ ꯑꯩꯗꯤ ꯅꯦꯠꯋ꯭ꯔꯛꯀꯤ ꯃꯇꯥꯡꯗ ꯋꯥ ꯑ ꯈꯟꯕ ꯑꯁ ꯀꯥꯡ ꯆꯤꯛꯑꯦꯍꯦ ꯉꯁꯥꯏ ꯍꯧꯖꯤꯛꯇꯤ ꯆꯤꯛꯇꯦ ꯉꯁꯥꯏꯒꯤ ꯀ ꯀꯥꯡ ꯆꯤꯛꯄꯅꯦ
ꯑꯗꯨꯝ ꯐꯝꯔꯒꯥ ꯂꯩꯕ꯭ꯔꯣ ꯑꯗꯨꯗ
ꯑꯣ ꯀꯥꯡ ꯆꯤꯛꯄ ꯃꯐꯝꯗ ꯅꯠꯇꯦ ꯍꯧꯖꯤꯛꯇꯤ ꯀꯩꯅꯣ ꯇꯅꯦꯜꯗꯅꯦ ꯇꯅꯦꯜ ꯃꯈꯥꯗ ꯐꯝꯃꯒ ꯂꯩꯌꯦ ꯏꯪꯕꯒꯤ ꯅꯨꯡꯉꯥꯏꯕꯒꯤ ꯅꯨꯡꯁꯤꯠ ꯁꯤꯠꯄꯒꯤ
ꯏꯁ ꯀꯅꯥ ꯀꯅꯥ ꯅꯣꯏꯅꯤ
ꯍꯣꯏ
ꯊꯔꯣꯏ ꯈꯨꯟꯕ ꯆꯠꯁꯦ ꯅꯣꯡꯃꯥ
ꯑꯁ ꯊꯔꯣꯏꯗꯣ ꯃꯣꯏ ꯄꯝꯐꯦꯜ ꯂꯣꯏ ꯊꯥꯔꯝꯃꯅꯦ ꯍꯧꯖꯤꯛꯇꯤ
ꯑꯗꯣ ꯃꯇꯥꯏ ꯃꯇꯥꯏꯗ ꯌꯦꯡꯕ ꯌꯥꯗ꯭ꯔꯣ
ꯑꯗꯨ ꯀꯤꯗꯩꯍꯦ ꯃꯣꯏꯅ ꯑꯃꯨꯛ ꯀꯧꯔꯛꯑꯗꯤ ꯂꯥꯎꯔꯛꯑꯗꯤꯀꯣ
ꯑꯥ ꯃꯣꯏ ꯀꯩꯅꯣ ꯇꯧꯗ꯭ꯔꯤꯉꯩꯗ ꯂꯧꯗꯣ ꯀꯩꯅꯣ ꯇꯧꯗ꯭ꯔꯤꯉꯩꯗ ꯆꯠꯁꯦ ꯑꯥ ꯁꯤ ꯈꯔ ꯂꯩꯔꯝꯒꯅꯤ
ꯍꯣꯏ ꯆꯠꯁꯦ ꯅꯣꯡꯃ ꯆꯠꯁꯦ ꯑꯗꯨꯕꯨꯀꯣ ꯑꯩꯗꯤ ꯀꯤꯖꯩꯍꯦ ꯂꯧ ꯃꯄꯨꯁꯤꯡꯕꯨ ꯍꯦ ꯑꯗꯨꯗ ꯆꯪꯒꯅꯨ ꯀꯔꯤ ꯑꯗꯨꯛ ꯑꯗꯥ ꯉꯥꯡꯉꯗꯤꯀꯣ
ꯃꯇꯥꯏꯗ ꯌꯦꯡꯅꯤꯡꯉꯥꯏ ꯂꯣꯏꯔꯦ ꯃꯇꯥꯏꯗ ꯌꯦꯡꯕꯅꯦ ꯍꯥꯏꯔꯒ
ꯅꯃꯥꯏ ꯏꯀꯥꯏꯗꯕꯗꯣ ꯁꯨꯃꯥꯏꯅ ꯌꯥꯝ ꯒꯞ ꯇꯧꯔꯛꯀꯅꯨ ꯐꯣꯟꯗ
ꯏꯁ ꯑꯩ ꯏꯀꯥꯏꯒꯟꯗꯦꯀꯣ ꯍꯧꯖꯤꯛꯀꯥꯟꯗꯤ ꯑꯩ ꯇꯣꯡꯉꯥꯟꯈ꯭ꯔꯦꯀꯣ
ꯑꯩꯅ ꯍꯦꯜꯂꯝꯒꯅꯤꯗ ꯍꯧꯖꯤꯛꯇꯤ ꯀꯩꯅꯣ ꯏꯀꯥꯏ ꯀꯥꯏꯕꯕꯨꯗꯤ ꯅꯪꯅ ꯍꯦꯜꯂꯝꯒꯅꯤ ꯑꯗꯣ ꯍꯧꯖꯤꯛꯄꯨꯗꯤ ꯑꯩ ꯑꯁ ꯕꯨ ꯌꯥꯝ ꯕꯣꯁ ꯑꯣꯏꯔꯕꯅꯤ ꯌꯥꯝ ꯕꯣꯁ ꯑꯣꯏ ꯍꯦꯟꯅ ꯕꯣꯁ ꯑꯣꯏꯔꯕꯅꯤ ꯂꯨꯍꯣꯡ ꯑ ꯂꯨꯍꯣꯡꯕ ꯂꯣꯏꯔꯒ ꯌꯨꯝ ꯄꯥꯟꯕ ꯂꯣꯏꯔꯒ ꯍꯦꯟꯅ ꯕꯣꯁ ꯑꯣꯏꯔꯕꯅꯦ ꯑꯉꯥꯡꯁꯨ ꯂꯩꯕꯒꯤ ꯃꯤ ꯀꯤꯅꯕꯅꯦ ꯑꯩꯕꯨ ꯀꯔꯤꯔ
ꯑꯗꯨꯗꯤ ꯑꯩꯁꯨ ꯂꯨꯍꯣꯡꯔꯒꯦ ꯀꯩꯅꯣ
ꯂꯨꯍꯣꯡꯂꯣ ꯕꯣꯁ ꯑꯣꯏꯅꯤꯡꯉꯥꯏ ꯀꯔꯤꯁꯨ ꯀꯤꯗꯦ ꯀꯔꯤꯁꯨ ꯀꯤꯕꯤꯗꯦ ꯇꯠ ꯃꯤꯅꯌꯥꯝ ꯃꯅꯨꯡꯗꯐꯥꯎ ꯀꯔꯤꯁꯨ ꯀꯤꯕꯤꯗ꯭ꯔꯦ ꯍꯧꯖꯤꯛꯇꯤ ꯑꯩ ꯍꯥꯟꯅ ꯇꯧꯕ ꯑꯃꯇꯪꯗꯤ ꯀꯤ ꯍꯩ
ꯅꯠꯇꯦ ꯑꯩ ꯍꯥꯏꯔꯛꯀꯦꯕꯀꯣ ꯑꯩ ꯂꯨꯍꯧꯒꯦ ꯑꯗꯨ ꯅꯪ ꯂꯥꯛꯑꯒ ꯆꯥꯛ ꯏꯟꯖꯥꯡ ꯊꯣꯡꯕꯤꯌꯣꯕ
ꯌꯥꯔꯦ ꯑꯗꯨꯃꯥꯗꯤ ꯅꯪꯖꯨ ꯍꯦꯟꯃꯟꯗ꯭ꯔꯣ
ꯌꯥꯕ ꯅꯠꯇꯔꯣ ꯍꯩ
ꯆꯥꯛ ꯏꯟꯁꯥꯡ ꯊꯣꯛꯥꯡ ꯊꯣꯡꯕꯒꯤ ꯆꯥꯛ ꯏꯟꯁꯥꯡ ꯊꯣꯡꯕꯗꯣ ꯇꯟ ꯕ꯭ꯔ ꯂꯨꯍꯣꯡꯕ ꯃꯇꯝꯗ ꯑꯩꯗꯤ ꯑꯗꯨ ꯑꯗꯨꯕꯨꯗꯤ ꯇꯟꯕ ꯐꯥꯎꯗꯦ ꯑꯗꯨꯕꯨ ꯑꯧ ꯑꯇꯩꯅꯦ ꯑꯩꯅ ꯇꯜꯂꯤꯁꯦ
ꯑꯇꯩꯗꯤ ꯀꯔꯤ ꯀꯔꯤꯅꯣ ꯍꯥꯏꯕ ꯍꯥꯏꯔꯛꯑꯣ ꯑꯩꯒꯤꯁꯨ ꯑꯁ ꯑꯉꯥꯡ ꯄꯣꯔꯣꯏ ꯑꯗꯨꯗꯤ
ꯅꯪ ꯌꯥꯔꯦ ꯅꯪ ꯑꯉꯥꯡ ꯄꯣꯛꯇꯕꯤꯗ ꯀꯃꯥꯏ ꯀꯃꯥꯏꯅ ꯂꯩꯗꯣꯏꯅꯣ
ꯅꯪ ꯄꯣꯛꯕꯤꯈ꯭ꯔꯣ ꯑꯗꯣ ꯑꯩꯒꯤ ꯑꯃ ꯄꯤꯔꯣ
ꯄꯣꯛꯄꯗꯤ ꯀꯤꯕ
ꯑꯗꯨ ꯅꯪ ꯑꯃꯨꯛ ꯄꯣꯛꯄꯤꯈ꯭ꯔꯣ ꯍꯥꯏꯕ ꯑꯩꯒꯤꯁꯨ
ꯑꯃꯨꯛ ꯀꯣꯛ ꯑꯉꯥꯡ ꯄꯣꯛ ꯌꯣꯛꯀꯅꯤ ꯑꯃꯨꯛꯀ ꯋꯥꯅ ꯌꯣꯛꯀꯅꯤ ꯑꯃꯨꯛꯀ ꯅꯨꯡꯁꯤꯒꯅꯤ ꯑꯁ ꯋꯥꯕꯅꯤꯗ ꯐꯥꯒꯤ ꯇꯧꯕꯅꯤꯗ ꯅꯨꯡꯉꯥꯏꯌꯦ ꯏꯆꯥ ꯑꯣꯏꯕꯒꯤ ꯋꯥꯔꯁꯨ ꯋꯥꯅ ꯅꯨꯡꯉꯥꯏꯌꯦ ꯏꯆꯥ ꯐꯪꯕꯒꯤ ꯍꯥꯥ ꯇꯥꯕ꯭ꯔꯣ ꯍꯜꯂꯣ